ꯇꯥꯏ ꯀꯣ
ꯑꯥ
ꯑꯣ ꯀ꯭ꯔꯤ ꯇꯧꯔꯒ ꯂꯩꯕ꯭ꯔꯣ
ꯑꯁ ꯇꯨꯝꯃꯒ ꯂꯩꯌꯦ
ꯑꯣ ꯇꯨꯝꯕꯇꯝ ꯇꯥꯈ꯭ꯔꯕ꯭ꯔꯣꯅꯦ
ꯇꯨꯝꯕ ꯍꯥꯏꯁꯦ ꯍꯤꯞꯄ
ꯅꯪ ꯅꯤꯀꯣ ꯍꯧꯖꯤꯛ ꯛꯇ ꯅ ꯅꯪꯒꯤ ꯌꯥꯕꯗꯣ ꯎꯝ ꯑꯣ ꯑꯣ ꯐꯔꯤꯅꯤ ꯑꯗꯨ ꯌꯥꯈ꯭ꯔꯦ ꯍꯥꯏꯔꯕ꯭ꯔꯣ ꯌꯥꯔꯦ ꯍꯥꯏꯔꯕ꯭ꯔꯣ ꯅꯪ ꯀꯥꯎꯗꯣ
ꯌꯥꯔꯦ ꯌꯥꯎꯗꯤ
ꯑꯣ ꯑꯣ ꯑꯁꯤꯅ ꯑꯍꯥꯟꯕ ꯀꯧꯔ ꯁꯣ ꯌꯥ ꯁꯣ ꯌꯥꯅ ꯑ ꯁꯤ ꯀ ꯀꯣ ꯀꯣ ꯎꯝ ꯎ
ꯅꯣꯏꯗꯤ ꯌꯥꯎꯕ
ꯑꯁ ꯑꯩꯗꯤ ꯀꯣꯏꯈ꯭ꯔꯤꯗ ꯐꯥꯏꯚ ꯐꯥꯏꯚ ꯗꯦꯖ ꯐꯥꯏꯚ ꯗꯦꯁꯀꯨꯝꯕ ꯁꯨꯈ꯭ꯔꯤꯗ
ꯑꯣ
ꯐꯥꯏꯚ ꯗꯦꯁꯀꯨꯝꯕ ꯁꯨꯈ꯭ꯔꯦ ꯑꯁ ꯌꯨꯝꯗ ꯂꯩꯌꯦꯦ ꯇꯅꯦ ꯅꯣꯡꯃ ꯅꯪꯁꯨ ꯌꯨꯝꯗ ꯂꯩꯔꯝꯅꯤꯀꯣ ꯑ ꯈꯔꯦ ꯀꯔꯤ ꯊꯕꯛ ꯇꯧꯕ꯭ꯔꯣ ꯉꯁꯤꯗꯤ
ꯊꯕꯛ ꯇꯧꯗꯣꯏꯗ ꯈꯗꯪꯅꯪꯅ
ꯁꯗ ꯆꯠꯠꯔꯤꯌꯦ ꯆꯥꯛ ꯊꯣꯡꯕꯗꯤ ꯂꯣꯏꯈ꯭ꯔ ꯃꯥꯜꯂꯦ ꯏꯆꯦ ꯑꯩꯈꯣꯏꯅ
ꯑꯥ
ꯉꯪꯗꯤꯤꯟ
ꯍꯧꯗ꯭ꯔꯦꯗ ꯑꯩꯈꯣꯏꯒꯤ
ꯑ ꯍꯣꯏ ꯃ ꯊꯝ ꯂꯩꯔꯤꯗ
ꯎꯝ
ꯊꯒ꯭ꯔꯕꯄ꯭ꯔ
ꯑꯗꯨ ꯀꯔꯤ ꯏꯟꯁꯥꯡ ꯆꯥꯒꯦꯔꯣ ꯅꯣꯏꯅ ꯁꯤ
ꯁꯤ ꯈꯪꯗꯦ ꯑꯣꯛꯁꯥ ꯑꯌꯥꯏꯕꯒ ꯃꯇꯔ ꯆꯥꯏꯁꯤꯅ ꯇꯧꯋꯦ
ꯑꯣ ꯑꯩꯈꯣꯏ ꯑꯩꯈꯣꯏꯗ ꯑꯣꯛꯁꯥꯒꯤ ꯄ꯭ꯔꯣꯕ꯭ꯂꯦꯝ ꯂꯩ ꯍꯥꯏꯕ ꯅꯠꯇ꯭ꯔꯣ ꯍꯧꯖꯤꯛꯀꯥꯟ
ꯈꯪꯗꯦ ꯑꯩꯈꯣꯏ ꯑꯁꯤꯗꯗꯤ ꯂꯩꯇꯦ
ꯑꯣ ꯅꯣꯏꯗ ꯆꯤꯡꯗꯔ
ꯅꯠꯇꯦꯒ ꯗꯦꯜꯂꯤꯗ
ꯑꯣ
ꯕꯦꯂꯤꯗꯅꯦ ꯑꯩꯈꯣꯏꯁꯨ ꯑꯗꯨ ꯍꯧꯖꯤꯛꯀꯥꯟꯗꯤ ꯆꯤꯡꯗꯁꯨꯀꯣ ꯄ꯭ꯔꯣꯕ꯭ꯂꯦꯝ ꯂꯩꯕ ꯍꯧꯈ꯭ꯔꯦ ꯍꯥꯏꯌꯦ ꯑꯩꯈꯣꯏꯁꯨ ꯑꯣꯛꯁꯥ ꯊꯣꯛꯅꯒ ꯂꯩꯗ
ꯑꯥ ꯌꯥꯏꯅꯦ ꯑꯗꯨꯗꯤ
ꯎꯝ ꯄ꯭ꯔꯣꯕ꯭ꯂꯦꯝ ꯂꯩ ꯂꯩ ꯍꯥꯏꯔꯒ ꯉꯔꯥꯡꯁꯨ ꯆꯥꯏ ꯉꯁꯤꯁꯨ ꯃꯨꯛꯀ ꯆꯥꯒꯅꯤ ꯈꯪꯗꯦ ꯑꯩꯈꯣꯏꯁꯨ ꯁꯨꯛꯆꯥ ꯆꯥꯔꯒ ꯂꯩꯕꯁꯦ ꯄ꯭ꯔꯣꯕ꯭ꯂꯦꯝꯗꯤ ꯂꯩꯌꯦꯅꯗꯤ ꯑꯗꯨꯝ ꯍꯥꯏꯕ ꯌꯨꯝꯗꯒꯤ ꯇꯅꯦ ꯀꯠꯇꯔꯦ
ꯑꯩꯩ
ꯑꯣꯁꯥ ꯑꯣꯛꯁꯥ ꯆꯥꯒꯗꯀꯣ ꯑꯗꯨꯝ ꯥ ꯃꯊꯟꯇ ꯑꯗꯨꯝ ꯁꯤꯕ ꯖꯥꯗꯣ ꯁ꯭ꯋꯟ ꯐ꯭ꯂꯨꯒꯨꯝꯕ ꯑꯗꯨꯒꯨꯝꯕ ꯌꯥꯝ ꯍꯧꯖꯤ ꯆꯥ ꯍꯥꯏꯕ ꯑꯗꯨ ꯑꯩꯁꯨ ꯄ ꯆꯗ ꯑꯩꯈꯣꯏ ꯈꯪꯗꯦ ꯌꯣꯟꯕꯅꯤꯅꯀꯣ ꯑꯗꯨꯝ ꯑꯩꯈꯣꯏꯗꯤ ꯂꯧꯔꯒ ꯆꯥꯏ ꯃꯤꯅ ꯌꯣꯟꯕꯤ ꯕꯅꯤꯅꯥ ꯑꯗꯨꯝ ꯂꯧꯔꯒ ꯆꯥꯏꯕ
ꯑ
ꯔꯦꯁꯇ꯭ꯔꯤꯛꯁꯟꯗꯣ ꯊꯝꯂꯤ ꯄꯪꯆꯥ ꯆꯕꯅꯤ
ꯏꯝꯐꯥꯜ ꯂꯩꯕ꯭ꯔꯣ
ꯍꯣꯏ ꯂꯩꯌꯦꯦ ꯑꯁꯤꯗ
ꯆꯥ
ꯅꯪꯁꯨꯨꯅꯤ ꯀꯣ
ꯑꯣꯏ ꯂꯩꯩꯇ ꯑꯩ ꯀ ꯂꯩ
ꯑꯣ ꯅꯪꯗꯤ ꯑꯇꯣꯞꯄꯗꯔꯥ
ꯑ
ꯑꯩꯗꯤ ꯕꯦꯂꯤꯗ ꯂꯩ ꯍꯥꯏꯔꯒ ꯏꯝꯐꯥꯜꯗ ꯈꯟꯕꯅꯤꯅꯦ
ꯎꯝ
ꯀꯔꯤ ꯊꯕꯛ ꯇꯧꯔꯤꯒꯦ ꯀꯔꯤ ꯊꯕꯛ ꯇꯧꯕ꯭ꯔꯣ ꯅꯪꯒꯤ
ꯑꯩ ꯍꯟꯗꯛꯁꯦ ꯊꯕꯛ ꯇꯧꯗꯦꯗ ꯒꯦꯞ ꯂꯩꯌꯦ ꯑꯩ ꯊꯥ ꯑꯃ
ꯑꯣ ꯊꯝꯃꯀꯣ
ꯎꯝ
ꯏꯁꯇꯦꯠ ꯑꯇꯣꯞꯄꯗ ꯊꯕꯛ ꯁꯨꯕ ꯆꯠꯄ꯭ꯔꯥ
ꯑꯥ
ꯑꯣ ꯁꯥꯎꯊꯔ ꯗꯦꯜꯂꯤꯗꯔꯥ
ꯗꯦꯜꯂꯤꯗꯅꯤꯅ ꯁꯥꯎꯗ ꯂꯩꯔꯒ ꯑꯃꯨꯛꯀ ꯗꯦꯜꯂꯤ ꯂꯥꯛꯄ
ꯑꯣ ꯑꯣ ꯐꯅꯦ ꯍ ꯀꯔꯤ ꯊꯕꯛ ꯁꯨꯕ꯭ꯔꯥ
ꯁꯨꯔꯗ
ꯀꯣꯔꯄꯔꯦꯒꯨꯝꯗ ꯂꯩꯕ꯭ꯔꯥ
ꯍꯦꯛ ꯆꯪꯂꯔꯛꯄꯗ ꯀꯩꯅꯣꯗ ꯔꯤꯇꯦꯜꯁꯨ ꯇꯧꯔꯦ ꯍꯥꯟꯅ
ꯀꯔꯤ ꯇꯧꯔꯦ ꯍꯥꯏꯕ
ꯑꯠꯇꯤꯌꯥꯁ
ꯑ
ꯑꯗꯨꯒ ꯁꯤ ꯗꯦꯜꯂꯤ ꯑꯃꯨꯛ ꯂꯥꯛꯄꯗ ꯍꯣꯁꯄꯤꯇꯥꯜꯗ ꯑꯃꯨꯛ ꯇꯧꯔꯑꯦ
ꯑꯣ
ꯑꯃꯨꯛꯀ ꯕꯤ ꯄꯤ ꯑꯣ ꯇꯧꯔꯑꯦ
ꯎꯝ
ꯕꯤ ꯄꯤ ꯑꯣ ꯅꯪ ꯇꯧꯔꯤꯁꯦ ꯀꯔꯤ ꯀꯝꯄꯅꯤꯔ ꯀꯣ ꯑꯗꯨ ꯍꯥꯏꯕ ꯌꯥꯕ꯭ꯔꯥꯀꯣ
ꯍ꯭ꯌꯨꯖꯪꯅꯤꯅ
ꯐ꯭ꯌꯨꯖꯟ
ꯑꯥ
ꯑꯣ ꯑꯣ ꯑꯗꯨꯁꯨ ꯅꯨꯡꯉꯥꯏꯕ꯭ꯔꯥ
ꯁ ꯅꯨꯡꯉꯥꯏꯌꯦ ꯅꯨꯡꯉꯥꯏ ꯁꯤꯗꯔꯤ ꯌꯥꯝꯗ꯭ꯔꯕꯅꯤꯅ
ꯇꯥꯗꯤ ꯇꯥꯏꯅꯦ ꯑꯗꯨ ꯀꯝꯄꯅꯤꯗꯣ ꯑꯩꯁꯨ ꯗꯦꯜꯂꯤꯗ ꯀꯨꯏꯅ ꯊꯕꯛ ꯇꯧꯔꯝꯃꯤꯗ
ꯑ
ꯎꯝ ꯆꯍꯤ ꯃꯉꯥꯒꯨꯝꯕꯗꯤ ꯇꯧ ꯇꯧꯋꯦ ꯐꯥꯏꯅꯥꯟꯁ ꯀꯝꯄꯅꯤꯗ ꯀꯣ
ꯑꯣ
ꯍꯧꯖꯤꯛꯇꯤ ꯇꯣꯛꯈ꯭ꯔꯦ
ꯇꯧꯔꯝꯕ ꯌꯥꯗ꯭ꯔꯥ
ꯇꯧꯕ ꯌꯥꯏ ꯑꯗꯨ ꯑꯣꯏꯔꯁꯨ ꯑꯩ ꯇꯣꯛꯈ꯭ꯔꯕ ꯀꯔꯤꯅꯣ ꯑꯁ ꯅꯨꯡꯗꯥꯡ ꯇꯕꯗꯣ ꯅꯨꯡꯗꯥꯡ ꯅꯨꯡꯗꯥꯡ ꯇꯧꯕꯅꯤꯅ ꯑꯩꯈꯣꯏꯗꯤꯀꯣ ꯌꯨ ꯑꯦꯁꯕꯨ ꯄꯥꯏꯕꯅꯤꯅ ꯑꯁ ꯌꯥꯝ ꯋꯥꯈ꯭ꯔꯕꯒꯤꯦ ꯑꯩ ꯇꯣꯛꯈ꯭ꯔꯕꯅꯦ ꯂꯥꯁ ꯏꯌꯥꯔꯅ ꯇꯣꯛꯈ꯭ꯔꯕꯅꯤ ꯂꯁꯤ ꯑꯥ ꯌꯨꯝ ꯊꯣꯛꯑꯦ ꯇꯣꯛꯈ꯭ꯔꯒꯀꯣ ꯌꯨꯝꯊꯣꯔꯒ ꯍꯧꯖꯤꯛꯇꯤ ꯌꯨꯝꯗ ꯑꯗꯨꯝ ꯂꯩꯩꯗꯣ
ꯏꯨꯝ ꯂꯩ ꯂꯩꯕꯗ ꯅꯨꯡꯉꯥꯏꯕꯅꯦꯗ
ꯆꯠꯅꯤꯡꯗꯕꯅꯦ
ꯎꯝ
ꯌꯨꯝꯗ ꯂꯩꯔꯗꯤ ꯑꯦꯗꯤꯛ ꯇꯧꯕꯅꯤ
ꯑꯗꯨ ꯊꯕꯛ ꯊꯤꯔꯝꯒꯅꯤ ꯅꯪꯀꯣ ꯍꯧꯖꯤꯛ
ꯍꯥꯏꯕꯨ ꯁꯇ ꯊꯁꯤꯁ ꯁꯠꯇꯤꯗ ꯉꯍꯥ ꯂꯩꯒꯦꯅ ꯉꯥ ꯄꯣꯊꯥꯒꯦꯅ
ꯄꯣꯊꯥꯞꯁꯨ ꯌꯥꯏꯅꯦ ꯑꯩꯈꯣꯏꯒꯤ ꯄꯨꯟꯁꯤꯁꯦ ꯊꯕꯛ ꯇꯧꯎ ꯇꯧꯔꯒ ꯂꯩꯕ ꯌꯥꯔꯦ
ꯃꯥꯅꯤ
ꯄꯣꯊꯁꯨ ꯄꯣꯊꯥꯒꯗꯕꯅꯦ
ꯑꯅꯥ ꯑꯪꯅꯥ ꯂꯩꯒ
ꯑꯩꯈꯣꯏ ꯃꯤ ꯑꯝꯗ ꯑꯩꯈꯣꯏꯒꯤ ꯏꯆꯦꯈꯣꯏꯒꯤꯁꯨ ꯑꯁꯤ ꯕꯦꯂꯤꯗ ꯀꯣ ꯑꯩꯈꯣꯏꯒꯤ ꯀ꯭ꯋꯥꯇꯔ ꯑꯃ ꯂꯩꯕ ꯑꯩꯒꯤ ꯕ꯭ꯔꯗꯔꯒꯤ ꯀ꯭ꯋꯥꯇꯔꯗ ꯃꯤꯌꯥꯝ ꯂꯩ ꯏꯆꯦꯈꯣꯏꯒꯤ ꯐꯦꯃꯤꯂꯤ ꯂꯩꯌꯦ ꯑ ꯌꯥꯝꯕ ꯈꯣꯏꯒꯤ ꯍꯥ
ꯂꯝꯐꯦꯜꯗꯔꯕ
ꯅꯠꯇꯦ ꯑꯗꯨꯒꯨꯝꯕ ꯍꯥꯏꯕ ꯌꯥꯗꯦ ꯍꯥꯏꯌꯦ
ꯑ
ꯑꯦꯛꯖꯦꯛ ꯄ꯭ꯂꯦꯁ ꯇ
ꯑꯥ ꯑꯥ
ꯎꯝ ꯑꯗꯨꯒꯤ ꯇꯣꯡꯍꯜꯂꯦ ꯃꯐꯝꯗꯤ
ꯌꯥꯝꯅꯦ ꯑꯉꯥꯡ ꯈꯣꯏꯁꯨ ꯂꯩꯕ ꯃꯣꯏꯒꯤ ꯑꯉꯥꯡꯈꯣꯏꯁꯨ
ꯎꯝ
ꯑꯗꯨ ꯅꯪ ꯊꯕꯛ ꯇꯣꯛꯈ꯭ꯔꯕ ꯋꯥꯟ ꯃꯟꯒꯨꯝꯕ ꯁꯨꯔꯦ ꯍꯥꯏꯕ
ꯑ ꯍꯣ ꯁꯦ
ꯑꯣ ꯅꯪꯒꯤ ꯊꯕꯛ ꯕꯤ ꯄꯤ ꯑꯣꯗꯗꯤ ꯍꯣꯏ ꯅꯥꯏꯠ ꯇꯥꯏꯝ ꯑꯣꯏꯔꯝꯒꯣꯏꯅꯤꯀꯣ ꯥꯛꯁꯤꯕꯣꯔꯦꯃꯅꯤꯀꯣ ꯎꯝ ꯊꯕꯛ ꯁꯨꯕ ꯀꯨꯏꯈ꯭ꯔꯕ꯭ꯔꯣ
ꯀꯣꯏꯕꯗꯤ ꯀꯨꯏꯔꯦ ꯐꯥꯏꯚ ꯌꯔꯁꯀꯨꯝꯕ ꯁꯨꯔꯅꯤ ꯑꯩ ꯇꯨ ꯊꯥꯎꯖꯟ ꯇ꯭ꯋꯦꯟꯇꯤ ꯋꯥꯟꯗꯒꯤ ꯇꯁꯨꯕꯣꯜ
ꯑꯣ ꯑꯩ ꯇꯨ ꯊꯥꯎꯖꯟ ꯑꯦꯁꯨ ꯇꯨꯟꯆꯔꯒꯦꯔ ꯍꯥꯎ ꯐ꯭ꯔꯦꯅꯦꯦ ꯍꯣꯏ ꯍꯧꯔꯒ ꯇꯨ ꯊꯥꯎꯖꯟ ꯇ꯭ꯋꯦꯟꯇꯤ ꯐꯥꯏꯚ ꯅꯟꯇꯤꯟꯒꯨꯝꯕꯅ ꯍꯥꯎ ꯃꯥꯦ ꯇꯨ ꯊꯥꯎꯖꯟ ꯅꯥꯏꯟꯇꯤꯟ ꯀꯣꯚꯤꯠ ꯊꯣꯛꯄꯗꯣ ꯇꯨ ꯊꯥꯎꯖꯟ ꯇ꯭ꯋꯦꯟꯇꯤꯔꯥ ꯇꯨ ꯊꯥꯎꯖꯟ ꯅꯥꯏꯟꯇꯤꯟꯔ ꯀꯣ ꯐꯥꯔꯁ ꯇꯥꯏꯝ ꯀꯣꯕꯤ ꯊꯄꯗ ꯑꯣ ꯇ꯭ꯋꯦꯟ ꯇ꯭ꯋꯦꯟꯇꯤ ꯋꯥꯟ ꯑ ꯀꯥꯎꯈ꯭ꯔꯦ ꯃꯀ ꯊꯦꯡꯌꯨ ꯊ ꯌꯨ ꯦꯕꯤ
ꯑꯗꯨ ꯂꯩꯔꯗꯤ ꯑꯍ ꯅꯨꯡꯉꯥꯏꯔꯅꯤ
ꯍꯣꯏꯣꯏ ꯋꯥꯋꯔꯛ ꯐ꯭ꯔꯣꯝ ꯍꯣꯝ ꯇꯧꯔꯒꯀꯣ
ꯎꯝ
ꯋꯥꯔꯛ ꯐ꯭ꯔꯣꯝ ꯍꯣꯝ ꯑꯩꯁꯨ ꯐꯖꯅ ꯇꯧꯕꯅꯦ ꯑꯦꯖꯝꯄꯦ ꯌꯦꯦꯛꯕꯣ
ꯎ ꯍꯝ
ꯖꯤꯝꯄꯦꯛꯇꯨꯁꯨ ꯕꯦꯡꯀꯤꯡꯒꯤꯗ ꯇꯧꯔꯝꯃꯤ ꯑꯗꯨ ꯀꯣꯚꯤꯠ ꯊꯣꯛꯄ ꯃꯇꯝꯗꯀꯣ ꯑꯗꯨ ꯃꯣꯏꯅ ꯆꯞ ꯆꯥꯅ ꯂꯦꯞꯇꯣꯞ ꯄꯤꯔꯒ ꯋꯔꯛ ꯐ꯭ꯔꯣꯝ ꯍꯣꯝ ꯄꯤꯍꯜꯂꯦ ꯋꯔꯛ ꯐ꯭ꯔꯣꯝ ꯍꯣꯝ ꯇꯧ ꯇꯧꯔꯒ ꯍꯜꯂꯛꯄ ꯀꯥꯟꯗ ꯊꯕꯛ ꯇꯧꯅꯤꯡꯉꯦ ꯄ꯭ꯔꯦꯁꯔꯁꯨ ꯂꯩꯇꯦꯖ ꯏꯝꯄꯦꯛꯁꯦ ꯌꯥꯝ ꯐꯩ ꯃꯤꯁꯨ ꯑꯗꯨ ꯑꯣꯏꯔꯁꯨ ꯃꯣꯏꯁꯦ ꯑꯣꯐꯤꯁꯇ ꯀꯧꯕ ꯑꯣꯐꯤꯁꯇ ꯀꯧꯔꯗꯤ ꯃꯣꯏꯗꯤ ꯑꯣꯡꯂꯤ ꯋꯥꯟ ꯁꯥꯏ ꯀꯦꯞ ꯕ ꯀꯣ
ꯑꯥ
ꯑꯩ ꯋꯥꯈ꯭ꯔꯕꯒꯤ ꯇꯣꯛꯈ꯭ꯔꯕ
ꯑꯆꯥ
ꯅꯠꯇ꯭ꯔꯗꯤ ꯑꯗꯨꯝ ꯖꯦꯟꯇꯦꯛꯛꯇꯁꯨ ꯇꯥꯎꯕ ꯌꯥꯅꯤꯂꯔꯤ ꯦꯡꯁꯨ ꯌꯥꯝꯗꯦꯗ
ꯎꯝ
ꯋꯥꯔꯛ ꯐ꯭ꯔꯣꯝ ꯍꯣꯝ ꯑꯩ ꯑꯃꯨꯛꯀ ꯇꯧꯔꯒꯦ ꯍꯥꯏꯅ ꯑꯩꯒꯤ ꯋꯥꯟ ꯃꯟꯔꯥ ꯇꯨ ꯃꯟꯔ ꯑꯦꯛꯁꯇꯦꯟ ꯃꯨꯛꯀ ꯇꯧꯕꯤ ꯃꯤ ꯂꯣꯏꯅꯃꯛ ꯂꯔꯒ ꯑꯗꯨ ꯑꯩꯁꯨ ꯊꯟꯗꯒꯤ ꯑꯗꯨꯝ ꯅꯤꯕ ꯌꯥꯗꯕ ꯑꯩꯈꯣꯏ ꯄ꯭ꯔꯣꯁꯦꯁ ꯂꯣꯏꯅꯃꯛ ꯂꯥꯛꯈ꯭ꯔꯕꯒꯤ
ꯑꯥ ꯑꯦꯃꯦꯥꯖꯣꯟ ꯑꯦꯃꯦꯥꯖꯣꯟꯁꯨ ꯂꯩꯌꯦꯅ ꯔꯛ ꯐ꯭ꯔꯣꯝ ꯍꯣꯝ
ꯑ ꯈꯪꯗꯦ ꯑꯗꯨꯗꯤ
ꯥꯏ ꯃ ꯔꯤꯃꯣꯠ ꯀ
ꯂꯩꯑ ꯍꯥꯏꯕꯗꯤ ꯃꯥꯜꯂꯦ ꯍꯣꯏ ꯏꯃꯥꯟꯅꯕꯤ ꯑꯃꯁꯨ ꯇꯧꯔꯝꯃꯦ ꯅꯍꯥꯟ ꯀꯣ ꯇꯨ ꯏꯔꯁ ꯕꯒꯨꯝꯕꯗ ꯃꯥꯁꯨ ꯇꯧꯔꯝꯃꯤ ꯍꯧꯖꯤꯛꯇꯤ ꯀꯃꯥꯏꯅ ꯇꯧꯔꯥ ꯈꯪꯉꯦ ꯅꯪꯗꯤ ꯀꯔꯤ ꯀꯔꯤ ꯀꯝꯄꯅꯤꯗ ꯇꯧꯈ꯭ꯔꯤꯕ꯭ꯔꯥ ꯐ꯭ꯌꯨꯖꯟ ꯐ꯭ꯌꯨꯖꯟ ꯑꯗꯨꯒ ꯑ
ꯑꯗꯨ ꯈꯛꯇꯅ ꯑꯡ ꯕꯤꯕꯤꯌꯣꯅ ꯇꯧꯧꯕꯁꯦ
ꯑꯣ ꯑꯣ ꯍꯣꯁꯄꯤꯇꯥꯜꯗ ꯀꯔꯤ ꯍꯣꯁꯄꯤꯇꯥꯜꯗꯔ
ꯃꯦꯗꯇ
ꯑꯣ ꯌꯥꯝ ꯐꯕ ꯍꯣꯁꯄꯤꯇꯥꯜꯅꯤ ꯑꯗꯨꯗꯤ ꯌꯥꯝ ꯇ꯭ꯔꯥꯁꯇꯦꯠ ꯑꯣꯏꯌꯦꯀꯣ ꯑꯗꯨ ꯍꯔꯣꯗꯔꯁꯨ ꯍꯥꯏ
ꯀꯩꯅꯣ ꯇꯧꯗꯕꯅꯤ ꯌꯥꯝꯗꯕꯅꯤ ꯃꯣꯏꯒꯤꯁꯨ
ꯑꯣ ꯑꯣ ꯑꯩꯈꯣꯏ ꯎꯝ ꯑꯌꯥꯝꯕ ꯃꯥꯜꯂꯑꯦ ꯗꯦꯜꯂꯤꯗ ꯑꯌꯥꯝꯕꯒ ꯑꯩꯒꯤ ꯁꯤꯁꯇꯔ ꯏꯟꯂꯣꯁꯦ ꯃꯦꯗꯦꯟꯇꯥ ꯍꯣꯁꯄꯤꯇꯥꯜꯗ ꯄꯨꯌ ꯌꯥꯝ ꯇ꯭ꯔꯁ ꯇꯧꯕꯅꯦ ꯑꯗꯨ ꯒꯔꯒꯥꯎꯗ ꯃꯦꯗꯦꯟꯟ ꯇꯑꯃꯜꯂ ꯌꯦꯅ ꯑꯗꯨ ꯍꯣꯁꯄꯤꯇꯥꯜꯗ ꯂꯣꯏꯅꯃꯥꯡ ꯃꯣꯏꯗꯤ ꯆꯥꯕꯤꯅꯤ ꯆꯦꯛꯑꯞꯁꯨꯀ ꯇꯣꯞꯄꯗ ꯇꯧꯔꯣꯏ
ꯍꯣꯏ ꯑꯗꯨꯕꯨꯗꯤ ꯃꯣꯏꯒꯤꯗ
ꯃꯣꯏꯒꯤ ꯐꯦꯁꯤꯂꯤꯇꯤꯁ ꯑꯅꯝꯕ ꯖꯄꯥꯟꯒꯤ ꯀꯩꯅꯣ ꯇꯧꯕꯅꯤ
ꯑꯣ ꯌꯥꯝ ꯐꯩ ꯑꯩꯕꯨꯁꯨ ꯑꯗꯨꯗ ꯆꯠꯂꯣ ꯆꯠꯂꯣ ꯆꯠꯂꯣ ꯍꯥꯏꯕꯅꯦ ꯑꯗꯨ ꯑꯩꯁꯨ ꯑꯃꯔꯛꯇꯗꯤꯤ ꯆꯠꯈ꯭ꯔꯦ ꯑꯦꯄꯣꯏꯟꯃꯦꯟ ꯂꯧꯔꯒ ꯀꯔꯤꯅꯣ ꯏꯟꯇꯔꯅꯦꯜ ꯁꯤꯟꯗꯨꯔꯥ ꯆꯠꯄ ꯅꯍꯥꯟ ꯂꯩꯕ ꯀꯥꯟꯗ ꯆꯠꯂꯒ ꯑꯩꯒꯤꯗꯤ ꯑꯗꯨꯝ ꯆꯞ ꯃꯥꯟꯅꯩꯗ ꯃꯃꯟꯗꯨ ꯇꯥꯡ ꯇꯥꯡꯔꯒ ꯑꯩꯅ ꯑꯁ ꯑꯁꯤꯗ ꯑꯩ ꯆꯠꯂꯣꯏ ꯑꯇꯣꯞꯄ ꯍꯣꯁꯄꯤꯇꯥꯜ ꯑꯩ ꯑꯗꯨꯝ ꯆꯠꯄ ꯃꯇꯝ ꯃꯐꯝꯗꯨ ꯆꯠꯀꯦ ꯍꯥꯏꯅ ꯑꯩ ꯆꯠꯈ꯭ꯔꯕ ꯅꯍꯥꯟ ꯑꯩꯁꯨ ꯀꯔꯤꯅꯣ ꯍꯦꯜꯁ ꯈꯔ ꯂꯩꯕ ꯑ ꯀꯣ ꯗꯨꯀꯥꯟꯗꯨꯅꯤ ꯍꯧꯖꯤꯛꯇꯤ ꯂꯣꯏꯅꯃꯛ ꯌꯥꯔꯗ
ꯎ
ꯑꯦ ꯑꯦ
ꯃꯃꯜꯗꯤ ꯌꯥꯝ ꯇꯥꯡꯕꯅꯦ ꯃꯣꯏꯁꯦ
ꯑꯥ
ꯅꯎꯁꯨꯨ ꯑ ꯀꯔꯤꯅꯣ ꯅ ꯀꯂꯁꯟꯒꯃꯗꯤ ꯇꯕꯅꯤꯦ
ꯀꯂꯦꯛꯁꯟ ꯃꯗꯤ
ꯀꯂꯦꯛꯁꯟ ꯄꯣꯁꯦꯁ ꯈꯣꯏꯗ ꯇꯧꯅꯤꯅꯦ ꯐꯥꯏꯅꯥꯟꯁ ꯀꯝꯄꯅꯤ ꯈꯣꯏꯗ
ꯇꯧꯕꯁꯨ ꯌꯥꯏ ꯇꯧꯕꯕꯨꯗꯤ
ꯑꯣ ꯑꯣꯪꯀꯣꯗꯁꯨ ꯍꯥꯏꯗꯤ